ꯍꯜꯂꯣ ꯇꯥꯕꯣ ꯇꯥꯔꯕꯣ ꯑ ꯇꯥꯔꯦ ꯇꯥꯔꯦ ꯑꯩ ꯉꯥꯡꯕꯁꯤ ꯑꯅꯤꯔꯛ ꯇꯥꯕꯩ ꯃꯥꯥꯑꯣꯡ ꯇꯧꯋꯣ ꯑꯩꯉꯣꯟꯗꯁꯨ ꯑꯣ ꯑꯩꯉꯣꯟꯗꯕꯨꯗꯤ ꯇꯥꯗꯦ ꯑꯗꯨꯝ ꯁꯦꯡꯅ ꯐꯖꯅ ꯇꯥꯏꯑꯦ
ꯑꯩꯅ ꯍꯧꯖꯤꯛ ꯄꯥꯏꯈꯠꯂꯛꯇꯕꯗꯣ ꯄꯥꯈꯠꯂꯨꯨꯔꯃꯤ ꯄꯥꯏꯈꯠꯂꯔꯣꯏꯗ꯭ꯔꯥꯅ
ꯎꯝ ꯍꯥꯏꯔꯛꯑꯣ ꯀꯩꯗꯧꯔꯤꯅꯣ ꯑꯩꯁꯦ ꯁꯨꯝ ꯂꯩꯔꯝꯃꯤꯅꯦ ꯀꯩꯁꯨ ꯇꯧꯔꯝ ꯇꯧꯔꯝꯗꯦ ꯆꯥꯇꯣꯛꯄ ꯀꯨꯏꯗ꯭ꯔꯤꯌꯦ ꯑꯩꯗꯣ ꯑꯗꯩꯗꯤ ꯁꯨꯝ ꯉꯥꯍꯥꯛ ꯐꯝꯕꯣꯏ ꯀꯩꯑꯣꯏ ꯍꯩ ꯑꯃ ꯆꯥꯔꯒ ꯂꯩꯔꯝꯃꯤ ꯅꯪꯗꯤ ꯆꯥꯛ ꯆꯥꯔꯕꯣ
ꯑꯩ ꯍꯧꯖꯤꯛꯇ ꯆꯥꯇꯣꯛꯄꯗ ꯉꯥꯏꯔꯤꯌꯦ ꯑꯩꯁꯨ
ꯑꯣ ꯀꯩ ꯃꯊꯦꯜ ꯆꯥꯕꯅꯣ ꯅꯣꯏ ꯑꯈꯣꯏꯗꯤ ꯉꯁꯤ ꯍꯋꯥꯏ ꯆꯥꯏꯌꯦ ꯑꯣ ꯀꯩꯅꯣ ꯅꯣꯏꯒꯤ ꯍꯣꯁꯇꯦꯜ ꯅꯨꯃꯤꯗꯥꯡꯁꯨ ꯍꯋꯥꯏ ꯑꯗꯨꯝ ꯄꯤꯔꯕ꯭ꯔꯣ ꯅꯠꯇꯦ ꯉꯁꯤ ꯑꯩꯈꯣꯏꯅ ꯊꯣꯡꯉꯒ ꯆꯥꯏꯌꯦ ꯍꯋꯥꯏ ꯊꯣꯡꯕ ꯆꯥꯁꯦꯅ ꯑꯗꯨꯒ ꯅꯣꯢ ꯑꯦꯛꯖꯥꯝ ꯇꯧꯔꯤꯕ꯭ꯔꯣ ꯑꯩꯈꯣꯏ ꯇꯧꯔꯤꯌꯦ ꯑꯗꯨꯅ ꯀꯩꯅꯣ ꯇꯧꯗꯦ ꯎꯝ ꯑꯦꯛꯖꯥꯝꯗꯨ ꯇꯧꯔꯦ ꯇꯧꯔꯒ ꯍꯌꯦꯡ ꯑꯩꯈꯣꯏꯒꯤ ꯍꯪꯆꯤꯠꯁꯦ ꯑꯦꯛꯖꯥꯝ ꯊꯣꯛꯄꯅꯦꯕ ꯑꯁꯦꯡꯕꯩꯗꯤ ꯑꯗꯨ ꯀꯥꯡ ꯑꯃꯨꯛ ꯇꯥꯔꯦ ꯍꯥꯏꯌꯦꯕ ꯑꯗꯨ ꯀꯥꯡꯒꯤ ꯁꯨꯇꯤꯅꯤ ꯑꯗꯨꯅ ꯌꯩꯊꯣꯛꯈ꯭ꯔꯦ ꯑꯃꯨꯛ ꯄꯦꯄꯔꯗꯣ ꯌꯥꯝ ꯍꯥꯏꯗꯤ ꯃꯥꯔꯛ ꯌꯥꯝꯗꯕ ꯄꯦꯄꯔꯅꯦꯕ ꯊꯥꯗꯣꯏꯁꯦ ꯑꯗꯨꯝ ꯊꯥꯗꯣꯛꯈꯤꯕꯅꯗꯤ ꯐꯩ ꯈꯟꯕ ꯑꯩꯈꯣꯏꯅꯗꯤ ꯑꯗꯣ ꯃꯊꯪ ꯄꯦꯄꯔ ꯌꯥꯝ ꯌꯥꯝ ꯌꯥꯝ ꯀꯥꯟꯗꯅ ꯑꯃꯨꯛ ꯒꯦꯞꯇꯨ ꯑꯃꯨꯛ ꯌꯥꯝ ꯂꯩꯇ꯭ꯔꯦꯕ ꯑꯗꯨꯒꯤ ꯃꯊꯥ ꯁꯥꯟꯅꯔꯤ ꯑꯩꯈꯣꯏ
ꯑꯁ ꯑꯗꯨꯅꯦ ꯑꯦꯛꯖꯥꯝꯗꯣ ꯑꯃ ꯁꯨꯝ ꯌꯩꯊꯣꯛꯑ ꯊꯝꯒꯤꯕꯗꯣ ꯌꯥꯝ ꯅꯨꯡꯉꯥꯏꯇꯕꯅꯦ
ꯍꯣꯏꯌꯦ ꯍꯩ ꯍꯩꯒꯦꯔꯥ ꯍꯩꯔꯣꯏꯒꯦꯔꯥ ꯖꯔ ꯊꯥꯔ ꯂꯣꯏꯁꯤꯟꯈꯤꯕ ꯍꯣꯏ ꯑꯗꯨꯅ ꯐꯩꯌꯦꯕ ꯅꯠꯇ꯭ꯔꯗꯤ ꯑꯃ ꯌꯥꯝ ꯅꯨꯡꯉꯥꯏꯇꯦꯕ ꯍꯥꯏꯗꯤ ꯑꯗꯨꯝ ꯑꯗꯩ ꯑꯩꯈꯣꯏ ꯀꯥꯡ ꯅꯨꯃꯤꯠꯇꯨꯁꯨ ꯑꯗꯨꯝ ꯑꯩꯈꯣꯏꯁꯦ ꯈꯤꯇꯪꯕꯨ ꯀꯥꯡꯗꯣ ꯌꯥꯎꯅꯤꯡꯉꯦꯕꯨ ꯈꯜꯂꯣꯅꯦ ꯑꯗꯨꯝ ꯑꯩꯈꯣꯏꯗ ꯄꯦꯄꯔꯗꯣ
ꯍꯣꯢ
ꯅꯨꯡꯊꯤꯟ ꯅꯨꯡꯏꯔꯝꯒꯤ ꯊꯕꯛꯅꯤꯅ ꯏꯅꯪ ꯅꯪꯗꯣꯅꯦꯕ ꯑꯦꯛꯖꯥꯝ ꯑꯗꯨ ꯂꯣꯏꯔꯒ ꯑꯗꯨ ꯌꯥꯎꯔꯁꯨ ꯌꯥꯗ꯭ꯔꯥ ꯑꯗꯨ ꯌꯥꯎꯗꯧꯕꯗꯨꯁꯨ ꯍꯥꯏꯗꯤ ꯑꯗꯨꯝ ꯅꯣꯡꯉꯥꯜꯂꯒ ꯑꯣꯏꯅ ꯇꯧꯊꯣꯛꯑꯗꯣꯅꯤꯅ ꯑꯗꯨ ꯂꯥꯏꯔꯤꯛꯁꯨ ꯄꯍꯥꯎꯗꯒꯨꯝ ꯇꯧ ꯑꯗꯩꯗꯤ ꯀꯩꯅꯣꯁꯨ ꯇꯧꯔꯛꯇꯒꯨꯝ ꯇꯧ ꯅꯨꯡꯉꯥꯏꯔꯣꯏꯕ
ꯍꯣꯏ ꯑꯗꯨꯅꯦ ꯑꯦꯛꯖꯥꯝꯗꯨꯕꯨ ꯀꯃꯥꯏ ꯀꯃꯥꯏ ꯇꯧꯔꯤꯒꯦ ꯅꯪꯕꯨ
ꯅꯪꯕꯨ ꯑꯦꯛꯖꯥꯝꯗꯨꯅ ꯑꯦꯛꯖꯥꯝꯗꯨꯁꯨ ꯑꯦꯛꯖꯥꯝꯅ ꯊꯥꯏꯔ ꯑꯩꯅ ꯊꯥꯏꯔ ꯈꯔꯗꯤ ꯇꯧꯔꯦ
ꯑꯗꯨꯝ ꯐꯖꯅ ꯐꯖꯅꯗꯤ ꯏꯔꯤꯕ ꯅꯠꯇ꯭ꯔꯣ
ꯇ꯭ꯔꯣ ꯈꯔ ꯈꯔꯗꯤ ꯏꯔꯤ ꯑꯩꯅ ꯉꯝꯅ ꯁꯥꯟꯅꯕꯗꯣ ꯑꯗꯨ ꯑꯩꯈꯣꯏꯗꯣ ꯄ꯭ꯔꯦꯛꯇꯤꯀꯦꯜꯅ ꯑꯌꯥꯝꯕꯅꯦꯗꯣ ꯑꯩꯗꯤ ꯐꯥꯔꯁ ꯄꯦꯄꯔꯗꯣ ꯑꯁꯗꯤ ꯌꯥꯝ ꯅꯨꯡꯉꯥꯏꯔꯝꯗꯦꯕ ꯑꯗꯨꯒꯤ ꯑꯩꯗꯤ ꯎꯝ ꯕꯦꯒ ꯆꯥꯒꯗ꯭ꯔꯥ ꯀꯥꯏꯅꯁꯨ ꯋꯥꯈꯜꯁꯤꯗ ꯌꯥꯝ ꯄꯥꯈꯠꯂꯦ ꯑꯗꯣ ꯈꯪ ꯌꯥꯝ ꯑꯗꯨꯒꯤ ꯄꯥꯈꯠꯄꯅꯁꯨ ꯏꯁꯥꯁꯦ ꯑꯇꯣꯞꯄ ꯂꯥꯏꯛ ꯄꯥꯕꯗꯨꯁꯨ ꯌꯥꯝ ꯌꯥꯗꯕ
ꯎꯝ
ꯎꯝ ꯑꯗꯨꯃꯥꯏꯗꯤ ꯈꯔ ꯇꯧꯋꯦ ꯑꯗꯨ ꯈꯪꯗꯦ ꯀꯃꯥꯏꯅꯕꯨ ꯇꯧꯔꯛꯇꯣꯢꯝ ꯍꯣꯢ ꯐꯖꯅ ꯐꯖꯅ ꯄꯥꯎ ꯑꯗꯨꯝ ꯌꯥꯕꯅꯦ
ꯑꯩꯈꯣꯏꯗꯤ ꯍꯌꯦꯡ ꯑꯦꯛꯖꯥꯝꯅꯤ ꯍꯥꯏꯔ ꯉꯁꯤ ꯑꯗꯨꯝ ꯄꯥꯏꯌꯦ
ꯍꯣꯏ ꯑꯦꯛꯖꯥꯝꯁꯦ ꯑꯃꯥꯏꯅ ꯅꯠꯇ꯭ꯔꯗꯤ ꯌꯥꯗꯤ ꯌꯥꯗ꯭ꯔꯦꯕ ꯁꯨꯃꯥꯏꯅ ꯄꯥꯕ ꯅꯠꯇ꯭ꯔꯗꯤ ꯍꯥꯏꯗꯤ ꯑꯗꯨꯝ ꯀꯣꯛꯁꯤꯁꯨ ꯈꯔ ꯅꯨꯡꯉꯥꯏꯇ꯭ꯔꯕ ꯀꯩꯅ ꯈꯪꯗꯦ ꯀꯣꯛꯇ ꯁꯨꯡꯆꯪ ꯆꯪꯗꯦ ꯉꯟꯅ ꯄꯥꯔꯒ ꯃꯤꯅ ꯍꯥꯏꯗꯤ ꯂꯣꯏ ꯊꯣꯛꯑꯒ ꯊꯝꯃꯣ ꯑꯗꯨꯒ ꯑꯦꯛꯖꯥꯝ ꯃꯌꯥꯗ ꯔꯤꯚꯤꯖꯟꯒꯨꯝ ꯀꯩꯒꯨꯝ ꯆꯠꯂꯨꯒ ꯍꯥꯏꯗ꯭ꯔꯣ ꯍꯣꯏꯌꯦ ꯑꯗꯨ ꯀꯥꯏꯗꯩꯪ ꯌꯥꯕ ꯊꯕꯛ ꯅꯠꯇꯦ ꯌꯥꯗꯦ ꯑꯗꯨꯗꯨꯒꯅꯦ ꯑꯥꯇꯃꯛꯅ ꯄ ꯋꯥꯠꯂꯤꯀꯥꯟꯗꯅꯦ ꯄꯥꯒꯤꯕ ꯊꯕꯛꯁꯤ ꯑꯁꯤꯁꯤ ꯑꯗꯨꯝ ꯄꯥꯔꯝꯗꯕꯒ ꯆꯞ ꯃꯥꯟꯅꯩ ꯍꯥꯏꯕ ꯍꯣꯏ ꯑꯗꯨꯝ ꯀꯥꯎꯔ ꯂꯩꯔꯝꯃꯥꯅꯤ ꯑꯗꯨꯅꯤ ꯌꯥꯗꯦꯕ ꯑꯈꯣꯢꯗꯤ ꯍꯌꯦꯡ ꯑꯦꯛꯖꯥꯝꯅꯤꯒ ꯍꯥꯏꯔꯒ ꯍꯣꯕꯤ ꯍꯣꯕꯤ ꯄꯥꯕꯗꯨ ꯑꯗꯨꯗꯤ ꯑꯗꯨꯝ ꯆꯪꯉꯦ ꯍꯣꯏ ꯑꯗꯨꯅ ꯍꯦꯛ ꯐꯕ ꯃꯥꯜꯂꯦ ꯋꯥꯈꯜꯁꯤꯗ ꯇꯧꯔꯤꯁꯦ ꯑꯗꯨ ꯅꯣꯏꯗꯤ ꯀꯔꯤ ꯌꯦꯟꯁꯥꯡ ꯆꯥꯔꯒꯦ ꯍꯣꯏ ꯑꯩꯈꯣꯏ ꯉꯁꯤ ꯌꯦꯟ ꯊꯣꯡꯉꯦ ꯑꯣ ꯌꯦꯟꯁꯤ ꯊꯣꯡꯉꯦ ꯅꯁꯥꯅ ꯊꯣꯡꯉꯤꯔꯣ ꯅꯠꯇ꯭ꯔꯒ ꯀꯩꯅꯣ ꯇꯧꯔꯤꯔꯣ
ꯑꯩꯈꯣꯏ ꯏꯅꯥꯎ
ꯄꯥ ꯑꯃ ꯂꯩꯕꯗꯣ ꯑꯗꯨꯅ ꯑꯩꯈꯣꯏ ꯏꯔꯣꯝꯕꯁꯦ ꯆꯥꯅꯤꯡꯗꯦ ꯍꯥꯏꯕ ꯑꯣ ꯑꯗꯩ ꯌꯦꯟ ꯑꯃꯨꯛ ꯊꯣꯡꯉꯤꯅꯦ ꯏꯍꯦ ꯑꯗꯨꯗꯤ ꯅꯁꯥꯅ ꯊꯣꯡꯖꯔꯝꯅꯤꯅ ꯌꯦꯟꯗꯣ ꯍꯥꯎꯔꯝꯃꯅꯤ
ꯎꯝ ꯍꯥꯎꯔꯦ
ꯥꯍꯥꯎꯔꯦ
ꯃꯌꯥꯝ ꯆꯥꯒ꯭ꯔꯦ ꯑꯗꯨꯒꯤ
ꯑꯗꯨꯒꯤ ꯑꯗꯨꯗꯤ ꯐꯔꯦ ꯑꯗꯨꯗꯤ ꯑꯦꯛꯖꯥꯝ ꯂꯣꯏꯔꯒ ꯌꯨꯝꯗ ꯑꯃꯨꯛ ꯍꯟꯗꯣꯏ ꯅꯠ ꯇ꯭ꯔꯣ ꯑꯥ ꯈꯟꯗꯤ ꯈꯟꯕꯅꯦ ꯑꯦꯛꯖꯥꯝ ꯂꯣꯏꯔꯒ ꯌꯨꯝ ꯍꯟꯒꯦꯅ ꯑꯗꯣ ꯈꯪꯗꯦ ꯑꯩ ꯀꯃꯥꯏꯅ ꯇꯧꯗꯣꯏꯅꯣ ꯍꯣꯏꯌꯦ ꯑꯗꯨꯁꯨ ꯀꯥꯡ ꯀꯣꯏꯕ ꯆꯠꯄꯁꯨ ꯐꯪꯉꯛꯑꯔꯣꯏ ꯑꯗꯩꯗꯤ ꯀꯩꯅꯣ ꯇꯧꯕꯁꯨ ꯐꯪꯉꯔꯣꯏ ꯑꯗꯨꯗꯨꯅ ꯈꯪꯗꯦ ꯑꯗꯨꯝ ꯑꯦꯛꯖꯥꯝꯅꯤꯅ ꯄꯪꯇꯧ ꯇꯧꯋꯦ ꯑꯗꯨꯒ ꯍꯥꯏꯗꯤ ꯀꯥꯡꯗꯣ ꯑꯦꯛꯖꯥꯝ ꯂꯣꯏꯔꯨꯔꯒ ꯅꯨꯡꯗꯥꯡ ꯋꯥꯏꯔꯝꯗꯣ ꯍꯥꯏꯔꯞ ꯀꯣꯏꯊꯣꯛꯎꯁꯦ ꯍꯥꯏꯅꯔꯝꯕꯅꯦꯕ ꯑꯥ ꯑꯁꯦꯡꯕꯗꯤ ꯅꯨꯃꯤꯠꯇꯣ ꯃꯊꯪꯗꯤ ꯒꯦꯞꯇꯣ ꯃꯌꯥꯝ ꯂꯩꯕꯅꯤꯅ ꯅꯨꯃꯤꯠ ꯍꯨꯝꯅꯤ ꯂꯩꯗꯣꯏꯅꯦꯕ ꯑꯗꯨꯃꯥꯏꯅ ꯇꯧꯁꯦ ꯍꯥꯏꯅꯔꯝꯕꯗꯨꯁꯨ ꯑꯗꯨꯁꯨ ꯎꯄꯥꯏ ꯂꯩꯔꯔꯣꯏ ꯍꯥꯏꯗꯤ ꯍꯌꯦꯡ ꯑꯦꯛꯖꯥꯝꯅꯦ ꯍꯥꯏꯕꯩ ꯉꯁꯤꯗ ꯀꯣꯏꯕ ꯆꯠꯄꯗꯨꯁꯨ ꯈꯔ ꯀꯤꯔꯅꯤꯕ ꯆꯠꯅꯤꯡꯉꯔꯣꯏꯕ
ꯎꯝ
ꯂꯥꯏꯔꯤꯛꯁꯨ ꯄꯥꯍꯧꯗꯒꯨꯝ ꯇꯧ ꯀꯣꯏꯕꯁꯨ ꯆꯠꯍꯧꯗꯒꯨꯝꯇꯧ ꯑꯃꯣꯛ ꯐꯪꯉꯔꯣꯏ ꯑꯗꯨꯅ
ꯍꯣꯏ ꯑꯗꯨꯅꯤ
ꯇꯣꯛꯑꯦ ꯈꯪꯗꯦꯅꯦ ꯀꯨꯝꯍꯩ ꯍꯔꯥꯎ ꯃꯅꯨꯡꯗ ꯑꯦꯛꯖꯥꯝ ꯇꯥꯁꯤꯟꯕꯁꯤ ꯌꯥꯝ ꯅꯨꯡꯉꯥꯏꯇꯦ ꯑꯗꯨꯅꯤ ꯅꯨꯡꯉꯥꯏꯇꯦ ꯑꯗꯣ ꯑꯁ ꯊꯥꯏꯅ ꯑꯉꯥꯡ ꯑꯣꯏꯀꯥꯟꯗ ꯌꯨꯝꯗꯒꯥꯡ ꯑꯃ ꯀꯥꯡꯒꯤ ꯊꯧꯔꯤ ꯄꯥꯏꯔꯉꯥꯏ ꯀꯣꯏꯇꯥꯟꯒ ꯇꯥꯟꯅꯕꯗꯨ ꯑꯗꯨꯕꯨ ꯌꯥꯝ ꯅꯤꯡꯁꯤꯡꯉꯦ ꯍꯥꯏꯕ ꯇꯧꯔꯤꯁꯦ
ꯍꯣꯏ ꯑꯗꯨꯅꯦ ꯅꯤꯡꯁꯤꯡꯉꯦ ꯑꯈꯣꯏ ꯃꯃꯥꯡꯂꯣꯝꯒꯤ ꯂꯥꯏꯗꯣ ꯑꯗꯨꯢ ꯀꯥꯡꯒꯥꯡ ꯆꯤꯡꯉꯛ
ꯀꯥꯡꯒꯥꯡ ꯆꯤꯡꯂꯛꯄꯗꯣ ꯍꯣꯏ ꯃꯊꯪ ꯃꯊꯪꯒ ꯂꯦꯞꯅꯔꯒ ꯕꯣꯜ ꯑꯃꯃꯝꯒ ꯄꯥꯏꯅꯔꯒ ꯑꯩꯗꯤꯅꯦ ꯕꯣꯜꯁꯦ ꯍꯦꯛꯇ ꯄꯥꯝꯃꯤꯅꯦ ꯍꯥꯏꯗꯤ ꯀꯩꯗꯧꯕꯩꯅꯣ ꯈꯪꯗꯦꯗ ꯄꯥꯝꯒꯜꯂꯦꯕ ꯑꯗꯨꯝ ꯀꯥꯡꯁꯤ ꯕꯣꯜ ꯄꯥꯏꯍꯧꯔꯗꯤ ꯑꯩ ꯅꯨꯡꯉꯥꯏꯇꯕꯗꯣ ꯑꯗꯣ ꯑꯩꯁꯨ ꯍꯌꯦꯡ ꯑꯩꯁꯥꯏ ꯃꯥꯄꯖꯦ ꯑꯌꯣꯟꯕ ꯑꯃꯕꯨꯗꯤ ꯂꯩꯅꯤ ꯑꯩ ꯑꯗꯨꯝ ꯑꯩꯅ ꯅꯍꯥꯟ ꯑꯩꯅ ꯍꯦꯛ ꯈꯪꯉꯛꯄꯗꯒꯤꯅꯦ ꯑꯩꯅ ꯀꯥꯡ ꯌꯥꯎꯔꯛꯄ ꯃꯈꯩꯁꯤ ꯕꯣꯜ ꯑꯗꯨꯝ ꯍꯥꯏꯗꯤ ꯑꯉꯥꯡꯑꯣꯢ ꯀꯥꯟꯗꯁꯨ ꯋꯥꯈꯟꯗ ꯕꯣ ꯂꯩꯅꯤ ꯁꯨꯝ ꯈꯟꯈꯤꯕ ꯀꯩꯅꯣ ꯈꯪꯗꯦ ꯍꯧꯖꯤꯛꯁꯨ ꯑꯗꯨꯝ ꯄꯥꯝꯃꯦꯕ ꯑꯩꯁꯦ ꯑꯗꯨꯗꯨꯅꯅꯦ ꯑꯩꯒꯤ ꯑꯉꯥꯡ ꯑꯣꯏꯔꯗꯤ ꯄ꯭ꯔꯤꯊꯤꯕꯤ ꯃꯥꯟꯕ ꯣꯜꯒ ꯇꯧꯔꯒ ꯌꯥꯝ ꯄꯥꯝꯅꯕꯅꯦ ꯍꯥꯏ ꯍꯣꯏꯍꯦ ꯄ꯭ꯔꯤꯊꯤꯕꯤ ꯄꯣꯜ ꯍꯥꯏꯔꯗꯤ ꯂꯣꯏꯔꯦ
ꯅꯤ
ꯑꯥ ꯑꯗꯣ ꯍꯧꯖꯤꯛꯇꯤ ꯊꯥꯏꯅꯒꯤ ꯂꯞꯁꯥꯏꯕꯣꯗ ꯊꯣꯛꯈꯤꯗ꯭ꯔꯦ ꯍꯧꯖꯤꯛꯇꯤ ꯑꯉꯥꯡꯕꯤꯗꯣ ꯊꯣꯛꯇꯦ ꯒꯌꯥꯁꯀ ꯍꯥꯔꯒ ꯕꯖꯥꯔꯗ ꯑꯗꯨꯝ ꯌꯣꯜꯂꯤꯗꯅ ꯑ ꯈꯨꯖꯤꯗꯒ ꯁꯤꯕꯤꯔꯛꯄꯅꯦ ꯍꯥꯏꯕ ꯃꯣꯏꯅ ꯃꯥꯥꯟꯅꯦ ꯇꯧꯕꯅꯦ ꯑꯁ ꯅꯨꯡꯕꯨ ꯅꯨꯡꯁꯤꯅ ꯇꯧꯋ ꯃꯌꯥꯝꯗꯣ ꯑꯗꯨ ꯂꯞꯁꯥ ꯏꯕꯣꯣꯟ ꯑꯉꯥꯡꯕꯤꯗꯣ ꯑꯗꯨ ꯄꯥꯝꯃꯦ ꯑꯗꯩ ꯃꯆꯨ ꯀꯛ ꯀ ꯀꯛ ꯂꯥꯡꯕꯤꯒꯒ ꯌꯥꯝ ꯊꯣꯛꯑꯝꯗ꯭ꯔꯣ ꯑꯉꯥꯡ ꯗꯥ ꯑꯃ ꯊ ꯍꯥꯂ ꯑꯗꯨꯏꯗꯨꯣ ꯄꯥꯝꯃꯤꯅ ꯑ ꯑꯁ ꯍꯧꯖꯤꯛꯇꯤ ꯊꯣꯛꯑꯝꯃꯔꯣꯏꯅꯦ ꯑꯗꯨ ꯀꯨꯏꯔꯕꯅꯤꯅ ꯃꯇꯝ ꯍꯥꯏꯗꯤ ꯎꯈꯤꯗ꯭ꯔꯦꯕ ꯑꯗ ꯍꯪ ꯍꯥꯏꯗꯤ ꯍꯥꯡꯁꯦ ꯗꯨꯀꯥꯟꯗ ꯕꯣꯜ ꯃꯌꯥꯝ ꯌꯣ ꯈꯟ꯭ꯔꯣꯗꯤ ꯑꯁꯥꯡ ꯑꯁꯥꯡꯕꯁꯨ ꯀꯌꯥꯝ ꯌꯣꯟꯕꯗꯣ ꯍꯣꯏꯍ ꯑꯁꯥꯡꯕ ꯑꯃ ꯀꯩꯅꯣ ꯑꯉꯥꯡ ꯆꯥꯕꯤ ꯃꯕꯤꯗ ꯍꯣꯏ ꯍꯣꯏ
ꯅꯨꯡꯕꯨꯨ ꯅꯨꯡꯁꯤꯅ ꯑꯗꯨꯏ ꯕꯣꯜꯗꯣ ꯃꯆꯨ ꯃꯆꯨꯒꯗ ꯑꯩꯗꯤ ꯃꯤꯠꯇ ꯍꯧꯖꯤꯛꯁꯤꯦ ꯑꯣꯔꯦꯟꯖ ꯀꯂꯔꯒꯤꯗꯨ ꯎꯔꯛꯑꯦ
ꯑꯣꯔꯦꯟꯖꯇꯒ ꯋꯥꯏꯠꯅꯦꯒ ꯀꯛ ꯀꯛꯀ
ꯍꯄ ꯂꯩꯇ꯭ꯔ ꯎꯝ ꯏꯄꯥꯥꯏꯗꯣꯛꯅꯤꯡꯉꯦ ꯋꯥ ꯄꯥꯏ ꯑꯁ ꯅꯣꯛꯅꯤꯡꯉꯦꯅ ꯌꯥꯝꯅ ꯇꯧꯔꯤꯁꯦ ꯄꯥꯏꯅꯤꯡꯉꯦ ꯑꯗꯣ
ꯄꯥꯏꯅꯤꯡꯉꯤꯦ ꯍꯧꯖꯤꯛꯀꯥꯟꯅꯤꯕꯣꯒ ꯌꯣꯛꯈ꯭ꯔꯕ ꯈꯪꯗꯦ ꯑꯩ ꯌꯨꯝꯗ ꯂꯩꯌꯦ
ꯑꯣ ꯌꯨꯝꯗ ꯂꯩꯕ꯭ꯔꯣ ꯏꯍꯦ
ꯎꯝ
ꯑꯗꯨꯑꯣꯏꯗꯤ ꯅꯪ ꯑꯁ ꯅꯨꯡꯉꯥꯏꯔꯝꯃꯅꯤꯅꯦ
ꯅꯨꯡꯉꯥꯏꯌꯦ ꯍꯟꯗꯛꯇꯤ ꯀꯥꯡ ꯆꯤꯡꯕ ꯀꯩꯁꯨ ꯂꯥꯛꯀꯅꯤ ꯍꯥꯏꯗꯨꯅ ꯌꯦꯡꯒꯦ ꯇꯧꯅꯤ
ꯑꯁ ꯅꯨꯡꯉꯥꯏꯅꯤꯌꯦ ꯑꯩ ꯑꯗꯨꯝ ꯂꯥꯛꯅꯤꯡꯉꯦ ꯎꯝ ꯍꯥꯏꯗꯤ ꯂꯥꯛꯇꯕꯁꯨ ꯀꯨꯏꯦꯗꯅ ꯂꯝꯕꯤꯁꯨ ꯐꯠꯂꯨꯗꯕꯗꯨꯒꯤ ꯑꯩꯈꯣꯏ ꯁꯤ ꯂꯝꯕꯤꯗꯣ ꯑꯥ ꯍꯣꯏ ꯍꯧꯖꯤꯖꯤ ꯂꯝꯕꯤ ꯐꯔꯅꯤꯅ ꯂꯥꯛꯑꯅꯤ ꯍꯥꯏꯔꯕ ꯍꯣꯏꯅꯦ ꯍꯧꯖꯤꯛꯇꯤ ꯂꯝꯕꯤꯁꯨ ꯅꯨꯡꯉꯥꯏꯔꯅꯤ ꯑꯗꯨꯒ ꯆꯤꯡꯕꯁꯨ ꯅꯨꯡꯉꯥꯏꯔ ꯃꯤ ꯃꯈꯩꯗꯨꯁꯨ ꯇꯧꯕ ꯅꯨꯡꯉꯥꯏꯔꯅꯤ ꯑꯁ ꯈꯪꯗꯦꯗ
ꯎꯝ
ꯑꯗꯨꯁꯨ ꯐꯪꯉꯔꯣꯏ ꯑꯩꯗꯤ
ꯎꯝ ꯅꯍꯥꯟꯋꯥꯏ ꯗꯤ ꯑꯩꯈꯣꯏꯁꯤ ꯂꯝꯕꯤꯁꯤ ꯌꯥꯎꯁꯪ ꯌꯥꯝ ꯃꯥꯜꯂꯝꯗ꯭ꯔꯣ ꯑꯗꯩ ꯂꯝꯕꯤ ꯐꯠꯇꯕꯗꯒꯤ ꯁꯨꯡꯃꯥꯟ ꯃꯥꯟꯈꯤꯗ꯭ꯔꯦꯗꯅ
ꯍꯣꯏ ꯃꯥꯡꯈꯤꯗ꯭ꯔꯦ ꯊꯥꯏꯅꯗꯤ ꯏꯃꯥ ꯌꯥꯎꯁꯪ ꯌ ꯃꯥꯜꯂꯝꯕꯅꯦ ꯑꯗꯨꯒ ꯃꯔꯛ ꯈꯔ ꯑꯃ ꯂꯩꯇ꯭ꯔꯣꯅꯦ ꯕꯖꯥꯔ ꯇꯔꯤꯃꯦꯟ ꯔꯣꯗꯇ ꯃꯨꯟꯅꯗ꯭ꯔꯤꯀꯥꯟꯒꯤ ꯃꯔꯛ ꯃꯈꯣꯏ ꯑꯗꯨ ꯑꯗꯨꯏ ꯄꯔꯦꯡꯗꯨꯗ ꯍꯦꯛꯇ ꯌꯥꯎꯁꯪꯁꯤ ꯈꯨꯃꯥꯟ ꯑꯃ ꯇꯧꯕꯗꯣ
ꯎꯝ
ꯑꯗꯣ ꯍꯧꯖꯤꯛꯇꯤ ꯅꯦꯔꯣꯠꯇꯁꯨ ꯂꯣꯏ ꯃꯨꯟꯅꯔꯦ ꯑꯗꯩꯗꯤ
ꯃꯟꯅ
ꯅꯥꯀꯣꯂꯣꯝ ꯂꯝꯕꯤꯗꯣ ꯑꯗꯨꯅꯗꯤ ꯍꯦꯟꯅ ꯎꯝ ꯃꯥꯜꯂꯤꯗꯅ ꯑꯃꯨꯛ ꯇꯧꯔꯤꯁꯤ
ꯍꯣꯏ ꯍꯣꯏ
ꯑꯗꯨ ꯃꯔꯛ ꯑꯃꯅꯦ ꯂꯝꯕꯤꯗ ꯉ ꯐꯠꯂꯨꯗꯕꯗꯨꯒꯤ ꯃꯤꯅ ꯆꯠꯅꯤꯡꯉꯨꯗ꯭ꯔꯕꯅꯦ ꯍꯥꯏꯕ ꯑꯩꯈꯣꯏ ꯂꯝꯕꯤꯗꯣ ꯑꯗꯨꯅ ꯃꯇꯝꯗꯒꯤ ꯑꯗꯨꯝ ꯍꯥꯏꯗꯤ ꯃꯤ ꯂꯥꯛꯅꯈꯤꯗ꯭ꯔꯦꯅ ꯍꯣꯏ ꯍꯣꯏ ꯑꯗꯨ ꯐꯈꯤꯗꯕꯅꯦ ꯑꯗꯨ ꯅꯣꯏꯒꯤꯅꯦ ꯂꯩꯔꯛꯇꯣ ꯅꯣꯏ ꯂꯩꯔꯛꯇꯨꯗꯤ ꯈꯔ ꯂꯩꯗꯤ ꯎꯨꯠꯂꯅꯤ ꯑꯩ ꯈꯪꯉꯦ ꯑꯩꯈꯣꯏ ꯑꯩꯕꯣꯝ ꯌꯥꯝ ꯆꯠꯂꯦ ꯑꯗꯣ ꯑꯩꯅ ꯄꯨꯟꯁꯤꯗ ꯍꯥꯏꯗꯤ ꯌꯥꯝ ꯊꯣꯏꯅ ꯆꯠꯆꯔꯛꯇꯕ ꯂꯝꯕꯤꯅꯦꯕ ꯍꯥꯏꯩ ꯀꯩꯁꯨ ꯆꯠꯇꯦꯕ ꯑꯗꯨ ꯁꯨꯝ ꯑꯩꯈꯣꯏꯒꯤ ꯍꯣꯜ ꯂꯝꯕꯤꯗꯨ ꯈꯔ ꯐꯥꯎꯔꯒ ꯆꯠꯈꯤ ꯑꯗꯩꯗꯤ ꯑꯗꯨ ꯑꯥ ꯀꯩꯅꯣꯔꯣꯝꯗ ꯂꯥꯏꯀꯣꯜ ꯂꯩꯕꯂ ꯑꯗꯨꯗ ꯑꯃꯨꯛ ꯐꯥꯎꯔ ꯆꯠꯈꯤ ꯑꯗꯨꯃꯥꯏꯅ ꯈꯔ ꯇꯧꯕꯒꯤ ꯄꯥꯛꯅ ꯆꯠꯇꯦꯕ ꯑꯗꯣ ꯍꯟꯗꯛꯇꯤ ꯅꯣꯏꯔꯣꯝ ꯅꯍꯥꯟꯅ ꯀꯣꯏꯂꯥꯁ ꯊꯥꯗ꯭ꯔꯥ
ꯎꯝ
ꯎꯝ ꯑꯗꯩꯗꯤ ꯆꯠꯄꯗ ꯆꯠꯄꯗ ꯆꯠꯄꯗ ꯆꯠꯄꯗ ꯑꯗꯨ ꯆꯠꯂꯦꯕ ꯍꯥꯏꯈꯤꯕꯒꯤ ꯀꯣ ꯑꯩꯒꯤ ꯁꯤꯗꯅ ꯃꯤ ꯃꯌꯥꯝꯅ ꯆꯠꯂꯦ ꯍꯥꯏꯕ ꯍꯣꯏꯌꯦ ꯑꯗꯨꯅ ꯌꯨꯉꯥꯝ ꯆꯠꯂꯦꯕ ꯑꯗꯨꯗꯨꯅ ꯀꯩꯅꯣ ꯇꯧꯔꯦ ꯎꯝ ꯐꯅꯌꯥꯝ ꯆꯠꯂꯦ ꯍꯥꯏꯇꯥꯔꯦ ꯅꯣꯏ ꯂꯝꯕꯤꯗꯣ
ꯎꯝ
ꯎꯝ ꯂꯣꯏꯂꯝꯕꯤꯁꯨ ꯊꯥꯗꯥꯏꯅꯦ ꯍꯧꯖꯤꯛ ꯊꯥꯔꯦ ꯊꯥꯔꯦ ꯑꯩꯈꯣꯏꯁꯨ ꯅꯍꯥꯟ ꯊꯥꯎꯔꯕꯅꯦ ꯂꯝꯕꯤꯗꯣ ꯑꯩꯈꯣꯏ ꯂꯝꯕꯤꯗꯨꯗꯤꯅꯦ ꯑꯩꯈꯣꯏ ꯂꯝꯕꯤꯗꯨ ꯃꯤ ꯈꯔꯁꯨ ꯆꯠꯅꯕ ꯂꯝꯕꯤ ꯑꯣꯏꯌꯦꯕ ꯍꯥꯟꯅ ꯗꯩꯩ ꯁꯨ ꯍꯥꯏꯗꯤ ꯑꯗꯨꯝ ꯆꯠꯅꯩꯌꯦꯕ ꯂꯝꯕꯤꯁꯦ ꯐꯠꯇ꯭ꯔꯁꯨ ꯑꯗꯨꯝ ꯆꯠꯅꯩꯌꯦꯕ ꯃꯅꯤꯡ ꯃꯃꯥꯡ ꯂꯝꯕꯤ ꯐꯔꯁꯨ ꯃꯅꯤꯡ ꯂꯝꯕꯤ ꯐꯔꯁꯨꯅꯦ ꯑꯩꯈꯣꯏ ꯄꯔꯦꯡꯁꯤꯗ ꯑꯗꯨꯝ ꯈꯔ ꯑꯗꯨꯝ ꯆꯠꯅꯩꯌꯦꯕ ꯑꯗꯨ ꯅꯍꯥꯟ ꯅꯍꯥꯟ ꯅꯣꯡꯃꯗꯤ ꯑꯩꯈꯣꯏ ꯃꯤ ꯂꯝꯕꯤ ꯊꯥꯔꯀꯥꯟꯗ ꯁꯥꯎꯅꯔꯦꯕꯀꯣ ꯀ ꯁꯥꯎꯅꯩꯗꯨꯅ ꯀꯩꯗꯧꯕꯅꯣ ꯍꯥꯏ ꯀꯥꯟꯗ ꯃꯣꯏꯅ ꯃꯤ ꯑꯗꯨ ꯌꯥꯝ ꯀꯟꯅ ꯂꯝꯕꯤꯗ ꯊꯠꯂꯒ ꯁꯦꯝꯃꯤꯀꯥꯟ ꯃꯣꯏ ꯑꯗꯒꯤ ꯃ ꯃꯣꯏ ꯁꯦꯝꯕꯒꯤ ꯅꯨꯡꯖꯦꯟ ꯀꯩꯀꯥ ꯂꯣꯏ ꯄꯩꯔ ꯄꯩꯔ ꯊꯝꯃꯤꯅꯦꯕ ꯑꯗꯨꯒ ꯂꯝꯕꯤꯗꯨꯁꯨ ꯊꯠꯂꯤꯅꯦꯕ ꯑꯗꯨ ꯀ ꯍꯥꯟꯅꯁꯨ ꯑꯗꯨꯝ ꯆꯠꯁꯤꯟꯕ ꯑꯗꯨꯒꯤ ꯃꯤ ꯍꯥꯏꯗꯤ ꯁꯥꯎꯅꯔꯦ ꯍꯥꯏꯗꯤ ꯊꯠꯇꯕꯤꯗ ꯆꯠꯄ ꯑꯣꯏꯔꯗꯤ ꯐꯕ ꯁꯦꯝꯕꯁꯨ ꯂꯣꯏꯗ꯭ꯔꯤ ꯑꯗꯣ ꯁꯃꯥꯏꯅ ꯇꯧ ꯀꯥꯏꯅ ꯇꯧꯕꯗꯨꯗꯤ ꯇꯧꯉꯥꯏꯇꯦꯅ ꯍꯥꯏꯔꯒ ꯁꯥꯎꯅꯔꯤꯅꯦ ꯍꯥꯏꯕ ꯑꯗꯨ ꯇꯧꯈ꯭ꯔꯦ ꯑꯗꯨꯃꯥꯏꯅ ꯑꯗꯨꯝ ꯑꯗꯨꯒ ꯍꯣꯏ ꯑꯗꯨꯅꯦ ꯑꯁ ꯃꯊꯪ ꯌꯥꯎꯁꯪꯅꯗꯤ ꯑꯩꯈꯣꯏ ꯁꯤ ꯂꯝꯕꯤꯁꯤꯗꯅꯦ ꯑꯩꯈꯣꯏ ꯄꯨꯜꯂꯞ ꯂꯣꯏ ꯃꯨꯟꯕ ꯌꯥꯔꯅꯤ ꯑꯣ ꯍꯣꯏ ꯑꯗꯨꯒ ꯑꯗꯨꯑꯣꯏꯗꯤ ꯅꯨꯡꯉꯥꯏꯔꯅꯤ ꯑꯝꯇ ꯐꯖꯅ ꯃꯨꯜꯂꯗꯤ ꯍꯥꯏꯗꯤ ꯌꯥꯝ ꯂꯥꯞꯅ ꯆꯠꯄꯗꯁꯨ ꯅꯨꯡꯉꯥꯏꯇꯦꯗꯅ ꯑꯗꯩ ꯑꯩꯈꯣꯏꯗꯤ ꯃꯃꯥꯡꯗꯅꯦ ꯑꯩꯈꯣꯏ ꯆꯦ ꯍꯣꯏ ꯃꯣꯏ ꯊꯣꯡꯒꯥꯟꯗ ꯃꯨꯜꯂꯛꯑꯦ
ꯎꯝ
ꯑꯗꯨꯁꯨ ꯍꯣꯏ ꯑꯗꯨꯝꯕꯨ ꯅꯨꯡꯕꯨꯗꯤ ꯅꯨꯡꯉꯥꯏ ꯑꯗꯨꯣꯏꯁꯨ ꯀꯩ ꯍꯥꯏꯅꯤ ꯑꯩꯈꯣꯏ ꯍꯥꯏꯗꯤ ꯌꯥꯝ ꯂꯥꯞꯅ ꯆꯠꯇꯕꯤꯗ ꯑꯩꯈꯣꯏ ꯃꯅꯥꯛꯇꯅ ꯍꯦꯛ ꯆꯠꯂꯗꯤ ꯅꯨꯡꯉꯥꯏꯗꯅ ꯎ ꯀꯣꯛ ꯍꯨꯟꯐꯝꯁꯦ ꯈꯪꯗꯦ ꯅꯍꯥꯟꯅ ꯁ꯭ꯋꯥꯏꯅ ꯇꯧꯔꯝꯕꯗꯨꯗꯤ ꯍꯦꯟꯅ ꯅꯨꯡꯉꯥꯏꯇ꯭ꯔꯣ ꯅꯨꯡꯉꯥꯏ ꯅꯨꯡꯉꯥꯏ ꯑꯗꯨꯅ ꯍꯦꯟꯅ ꯅꯨꯡꯉꯥꯏ ꯑꯗꯩꯗꯤ ꯑꯁ ꯊꯥꯏꯅꯅꯤꯅ ꯅꯍꯥꯂꯣꯏꯅ ꯑꯩꯈꯣꯏꯗꯤ ꯑꯩꯈꯣꯏ ꯈꯔ ꯄꯨꯟꯁꯤꯟꯅꯔꯒ ꯃꯨꯟꯕ ꯈ ꯀꯥꯟꯁꯤꯗꯅꯦ ꯑꯉꯥꯡ ꯈꯔꯁꯨ ꯄꯤꯛꯏꯕꯒꯤ ꯑꯗꯨꯝ ꯃꯣꯏꯗꯤ ꯏꯁꯤꯡ ꯊꯣꯝꯖꯤꯟꯅꯕꯤꯁꯨ ꯈꯔ ꯇꯧꯋꯤꯗꯅ ꯑꯉꯥꯡ ꯃꯈꯩꯁꯤꯅ ꯄꯥꯏꯔ ꯄꯥꯏꯔꯒ ꯑꯩꯈꯣꯏ ꯑꯉꯥꯡꯁꯤ ꯇꯥꯟꯅ ꯇꯥꯟꯅꯅ ꯐꯨꯕꯤ ꯀꯌꯥꯝ ꯇꯧꯔꯛꯑꯦ ꯍꯥꯏꯕ ꯇꯧꯔꯛꯑꯦ ꯑꯗꯨꯅꯤ ꯑꯉꯥꯡꯅꯒꯕꯕꯤꯔꯥ ꯇꯔ ꯃꯁꯤ ꯇꯥꯟꯅꯔꯒ ꯄꯨꯔꯤ ꯍꯣꯏꯌꯦ ꯐꯨꯗꯠꯇꯅ
ꯎꯝ
ꯂꯠꯅꯩꯌꯦꯅ ꯍꯥꯏ ꯅꯥꯟꯗꯤ ꯐꯅꯦꯛꯒ ꯁꯦꯠꯂ ꯃꯨꯟꯒꯗ ꯇꯧꯗꯦꯗꯅ ꯍꯣꯏ ꯍꯣꯏ ꯍꯣꯏ ꯑꯩꯈꯣꯏꯗꯤ ꯏꯁꯤꯡꯗꯣ ꯍꯩꯇꯕ ꯀꯥꯁꯨ ꯌꯥꯎꯋꯦ ꯑꯩꯈꯣꯏꯅꯣꯏ ꯑꯣꯏꯅ ꯍꯩꯖꯟꯕ ꯁꯥꯎꯅꯤꯡꯕꯒꯤ ꯈꯪꯕ꯭ꯔꯥ ꯍꯣꯏ ꯏꯃꯥꯟꯅꯕꯤ ꯑꯃ ꯂꯩꯌꯦꯕ ꯃꯥ ꯈꯔ ꯅꯣꯏꯕꯤ ꯑꯃ ꯂꯩꯕ ꯈꯪꯉꯝꯅꯤ ꯑꯗꯨ ꯃꯥꯗꯤ ꯁꯥꯊꯤꯑꯕ ꯌꯥꯝꯅ
ꯎꯝ
ꯅꯃꯥꯗꯤ ꯐꯥꯔꯅꯦꯕ ꯑꯉꯥꯡꯁꯦ ꯑꯗꯨꯗꯨꯒꯅꯦ ꯍꯩꯊꯗꯣꯏꯕ ꯏꯁꯤꯡꯗꯣ ꯃꯥꯅ ꯃꯣꯏꯗꯣ ꯈꯔ ꯍꯦꯟꯃꯜꯂꯦꯕ ꯑꯗꯨꯅꯈꯣꯏꯈꯣꯏ ꯃꯔꯛꯇ ꯈꯔ ꯁꯥꯁ ꯃꯥꯥꯔ ꯑꯗꯨꯝ
ꯍꯣꯏ ꯐꯨꯜ ꯃꯣꯏꯗꯤ ꯌꯥꯝ ꯍꯦꯟꯃꯜꯂꯑꯕ ꯃꯤ ꯍꯥꯏꯗꯤ ꯏꯪ ꯏꯪꯁꯨ ꯏꯪꯗ꯭ꯔꯣ ꯅꯨꯡꯁꯤꯠꯀꯟ ꯀꯟ ꯁꯤꯠꯄꯗꯤ ꯃꯇꯝꯗꯨ ꯑꯗꯨꯝ ꯑꯗꯩꯗꯤ ꯐꯤꯔꯣꯟ ꯐꯖꯅ ꯁꯦꯠꯂꯛꯑꯗꯩꯅꯦ ꯍꯧꯖꯤꯛꯁꯨꯅꯦ ꯑꯉꯥꯡ ꯈꯔ ꯭ꯌꯥ ꯒꯌꯥꯟ